ꯍ ꯂ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯆꯠ ꯆꯆꯥ ꯂꫭꯏ ꯑꯗꯨꯒꯒ ꯐꯃꯨꯡꯗ ꯍꯤꯞꯄ ꯂꯩ
ꯑꯣ ꯍꯩ ꯏꯟꯊꯪ ꯆꯥꯔꯦꯅꯦ
ꯉꯁꯤ ꯃꯃꯥꯅ ꯊꯣꯡꯉ ꯍꯪꯒꯥꯝ ꯆꯥꯏ
ꯑꯣ ꯑꯣ ꯆꯥꯗ꯭ꯔꯤꯌꯦꯈꯣꯏꯗꯤ
ꯆꯉ
ꯎꯝ ꯈꯔ ꯊꯤꯟꯣꯈ꯭ꯔꯦ
ꯀꯩꯗꯧꯔꯤꯅꫭ ꯍꯧꯖꯤꯛꯇꯤ
ꯎꯝ ꯏꯔꯨ ꯊꯣꯛꯄ ꯂꯣꯏꯔꯒ ꯍꯦꯞꯄꯒ ꯂꯩꯌꯦ ꯎ ꯇꯥꯡ ꯐꯔꯦ
ꯌꯥꯝ ꯅꯨꯡꯉꯥꯏꯕ ꯃꯥꯜꯂꯦꯀꯣ
ꯈꯪꯗꯦꯗ ꯏꯅꯔꯖꯤ ꯀꯌꯥ ꯗ ꯂꯩꯇ꯭ꯔꯦ ꯉꯁꯤꯁꯦ ꯋꯥꯔꯤ ꯁꯅꯅꯤꯉꯥꯏ
ꯌꯥꯝ ꯍꯔꯥꯎꯕ ꯃꯥꯜꯂ ꯑ ꯌꯥꯝ ꯍꯔꯥꯎꯕ ꯃꯥꯥꯟꯕ
ꯑꯦ ꯅꯠꯇꯦꯍ
ꯎꯝ
ꯑꯗꯨꯝ ꯈꯟꯗ꯭ꯔꯁꯨ ꯀꯩꯁꯨ ꯀꯥꯏꯗꯦ ꯑ
ꯋꯥ ꯉꯥꯡꯕꯗ ꯌꯥꯝ ꯍꯔꯛꯑꯕ ꯃꯥꯟꯕꯀꯣ ꯑꯗꯨꯗꯒꯤ
ꯍꯥ ꯍꯥ ꯍꯥ ꯍꯔꯥꯎꯅ ꯂꯩꯒꯗꯕꯅꯤꯅꯦ ꯅꯠꯇ꯭ꯔꯣ
ꯆꯣꯡꯃꯤꯅꯤ ꯅꯪ ꯍꯥꯏꯁꯤ
ꯃꯤꯕꯨ ꯋꯥꯔꯤ ꯁꯥꯟꯅꯔꯒ ꯀꯞꯄꯒ ꯀꯞ ꯑꫭ ꯀꯥꯟꯁꫭꯏ ꯊꫭꯡꯕꯅꯦ
ꯁꯥ ꯀꯅꯥꯟ ꯊꯣꯡꯕ꯭ꯔꯣ
ꯄꯤꯆꯦꯅ ꯍꯉ ꯇꯥꯏ
ꯅꯪꯗꯤ ꯊꯣꯡꯕ ꯆꯥꯛ ꯆꯥꯟ ꯊꯣꯡꯕ ꯍꯥꯏꯗ꯭ꯔꯅ
ꯑꯁ ꯀꯗꯥꯏꯗꯒꯤ ꯍꯥꯏꯔꯔꯣꯏꯗ꯭ꯔꯣ ꯍꯥꯏꯌꯦ ꯑꯗꯨ ꯑꯣꯏꯔꯁꯨ ꯆꯦꯅ ꯊꯣꯡꯕꯗꯤ ꯌꯥꯝ ꯍꯦꯟꯅ ꯍꯥꯎꯅꯤꯅ
ꯅꯪ ꯍꯩꯔ꯭ꯗꯤ ꯅꯪ ꯂꯩꯕ ꯌꯥꯔꯅꯤ꯫
ꯎꯝ ꯍꯩꯇ꯭ꯔꯗꯤ ꯀꯩꯅꯣ ꯅꯨꯄꯤꯅꯤꯅꯦ
ꯍ ꯑ ꯍꯉ ꯌꯦꯉ ꯍꯩ ꯆꯦ
ꯁꯦ ꯋꯥꯗꯤ ꯀꯩꯂꯝꯗꯤ ꯇꯄꯥꯛꯇ ꯀꯗꯥꯏꯗ
ꯑꯗꯨꯗꯤ ꯆꯤꯡꯗꯅꯤ ꯍꯧꯖꯤꯛꯇꯤ
ꯑꯣ ꯅꯨꯡꯉꯥꯏꯕ꯭ꯔꯥ ꯆꯤꯡꯗ
ꯆꯤꯡꯗꯅꯤꯗ ꯆꯤꯡꯗꯅ ꯈ꯭ꯋꯥꯏꯗꯒꯤ ꯅꯨꯡꯉꯥꯏꯗ
ꯎꯝ ꯅꯣꯡ ꯇꯥꯕ꯭ꯔꯥ ꯉꯁꯤ
ꯎꯝ ꯆꯤ ꯅꯣꯡ ꯆꯗꯦ
ꯑꯣ
ꯉꯁꯤꯗꯤ ꯅꯅꯨꯡꯃꯤ ꯌꯥꯝꯅ ꯐꯥꯏ
ꯎꯝ
ꯑꯤꯗꯤ ꯑꯁ ꯑꯌꯨꯛꯇꯒꯤ ꯅꯨꯡꯊꯤꯟ ꯃ ꯑꯗꯨꯝ ꯅꯣꯡ ꯅꯣꯡ ꯇꯥꯔꯒꯗꯤ ꯃꯄꯥꯟ ꯊꯣꯛꯄꯅ ꯌꯥꯅꯤꯦ
ꯎꯝ ꯀꯗꯥꯏ ꯆꯠꯂꯨꯕ ꯉꯁꯤꯗꯤ
ꯀꯧꯍꯕ
ꯀꯥꯏ ꯆꯠꯂꯨꯕꯅꯣ ꯉꯁꯤꯗꯤ
ꯉꯁꯦ ꯑꯩꯒꯤ ꯏꯌꯥꯝꯕ ꯃꯥꯒꯤ ꯎ ꯀꯩꯅꯣ ꯇꯧꯕꯣ ꯑꯣꯕꯀꯣ
ꯎꯝ ꯎꯝ ꯎꯝ
ꯑꯗꯨ
ꯑꯣ
ꯃꯇꯦꯡ ꯈꯔꯥ ꯄꯥꯡꯕꯤꯌꯣ ꯍꯥꯏꯅ ꯐꯣꯟ ꯇꯧꯔꯛꯄ ꯑꯗꯨꯒꯤ ꯉꯁꯤ ꯆꯜꯂꯦ ꯑꯩ ꯉꯁꯤ ꯌꯥꯝ ꯋꯥꯔꯦ
ꯑꯣ ꯋꯥꯔꯝꯒꯅꯤ ꯈꯪꯉꯦ ꯑꯩꯁꯨ ꯍꯌꯦꯡꯁꯨ ꯑꯃꯨꯛ ꯆꯠ
ꯅꯠꯇꯦ ꯍꯌꯦꯡꯅꯤꯡ ꯉ ꯐꯕ ꯆꯠꯇꯣꯏꯅꯦ ꯍꯌꯦꯡꯗꯨ ꯑꯃꯨꯛ ꯑꯃꯨꯛ ꯌꯦꯡꯗꯣꯏꯅꯤꯅꯀꯣ
ꯑꯣ꯫ ꯅꯨꯡꯉꯥꯏꯌꯦꯀꯣ ꯉꯥ ꯐꯕ ꯍꯩꯕꯔꯣ꯫
ꯍꯌꯦꯡꯀꯤꯅꫭ
ꯍꯦꯒꯗ꯭ꯔꯦꯕ ꯃꯥꯥꯟꯗ ꯍ
ꯑ ꯐꯝꯕꯨ
ꯏꯂꯥꯏ ꯍꯥꯏꯑꫭ ꯂꯥꯏ ꯂꯥꯛꯕ ꯕꯍꯥꯏꯑꫭꯕ
ꯑꯗꯨꯅꯦ ꯂꯗꯤ
ꯐꯥꯒꯤ ꯇꯧꯕꯅꯦꯗ ꯁꯝ
ꯎꯅ ꯂꯩꯅꯣꯖꯤꯛꯇꯌꯥ
ꯏꯆꯦꯒ ꯏꯕꯨꯡꯒ ꯏꯅꯥꯎꯄꯤꯒ ꯂꯩꯌꯦ
ꯏ ꯌꯥꯕ ꯃꯥꯅꯤ ꯄꯅꯁ
ꯎꯝ ꯈꯔꯗꯤ ꯌꯥꯝꯃꯦ ꯍꯥꯏꯁꯤꯔꯥ ꯈꯥꯡꯗꯦꯗ ꯍꯝ ꯕ꯭ꯔꯣ ꯍꯥ
ꯆꯍꯤ ꯀꯌꯥ ꯁꯨꫪꯒꯦ
ꯑꯩꯔꯣ꯫
ꯎꯝ
ꯒꯦꯁ ꯇꯧꯊꯑꯅꯦ ꯊꯝ
ꯈꯪꯗꯦꯅꯦ ꯅꯪꯁꯦ ꯆꯍꯤ ꯀꯨꯟ ꯀꯨꯟ ꯀꯨꯟꯗꯤ ꯁꯨꯔꯝꯃꯅꯤ
ꯑꯥ
ꯀꯨꯟ ꯀꯨꯟ ꯑꯣꯏꯔꯝꯕꯅꯤ ꯅꯪꯁꯦ
ꯎꯝ ꯂꯂꯗꯤꯒ ꯅꯪꯗꯦ
ꯑꯦꯁꯦ ꯍꯣꯏꯔꯤ ꯏꯃꯍꯟ ꯂꯣꯏꯈ꯭ꯔꯦ
ꯀꯌꯥ ꯑꯣꯏꯗꯣꯏꯕꯗꯣ
ꯄꯨꯡ ꯃꯉꯥ ꯀꯨꯟꯇ꯭ꯔꯥꯒꯨꯝꯕꯗꯤ ꯑꯣꯏꯔꯕꯝꯅꯦ
ꯎꯝ ꯌꯥꯝꯅ ꯍꯥꯟꯕ ꯅꯠꯇꯦꯗ ꯑꯗꯨꯗꯤ ꯅꯠꯇ꯭ꯔꯣ
ꯎꯝ ꯅꯪꯒꯤ ꯆꯞ ꯆꯥꯔꯕꯅꯤ
ꯑꯩꯒꯤꯅ ꯇ꯭ꯋꯦꯟꯇꯤ ꯇꯨ
ꯑꯩꯅ ꯍꯥꯏꯗꯣ ꯅꯪꯗꯤ ꯆꯞ ꯆꯥꯅꯅꯤꯅꯦ
ꯁꯤꯁ ꯅꯪꯁꯨ ꯆꯞ ꯆꯥꯔ ꯂꯩꯌꯦꯅ
ꯅꯪꯒꯤꯗꯤ ꯏꯁꯣꯔꯅ ꯇꯝ ꯕꯤ ꯃꯥꯜꯂꯤꯦ
ꯇ꯭ꯔ ꯑꯣꯏꯕ ꯃꯥꯜꯂꯦ ꯑꯁꯦꯡꯕꯀꯣ
ꯎꯝ ꯁꯣꯝꯗ ꯅꯪ ꯅꯦ ꯑꯩꯒꯤꯗꯃꯛꯇ ꯁꯦꯝꯕꯤꯕ ꯃꯥꯜꯂꯦ ꯅꯪ
ꯑꯗꯨ ꯃꯥꯜꯂꯦ ꯍꯣꯏꯅꯦ ꯅꯨꯄꯤ ꯀꯣꯏꯗ꯭ꯔꯣ
ꯀꯣꯢꯗꯦꯗ ꯅꯪꯕꯨ ꯉꯥꯏꯔꯒ ꯂꯩꯕꯅꯦ ꯉꯁꯤ ꯉꯁꯤꯗꯤ ꯊꯦꯡꯅꯔꯦ
ꯅꯆꯤꯟ ꯊꯤꯒꯅꯨ ꯁꯦꯡ ꯁꯦꯡꯅ ꯍꯥꯏꯌꯣ ꯍꯣꯔꯦꯟ ꯑꯃꯨꯛ ꯅꯪ ꯅꯨ ꯅꯨꯄꯤꯒ ꯈꯠꯅꯔꯗꯤ ꯌꯦꯡꯕ ꯉꯝꯃꯣꯏꯀꯣ ꯑꯩꯈꯣꯏꯗꯤ
ꯑꯩꯅ ꯍꯧꯖꯤꯛ ꯀꯣꯜ ꯇꯧꯔꯤꯁꯤ ꯑꯩꯒꯤ ꯅꯨꯄꯤꯅꯤ ꯀꯩꯅꯣ ꯑꯩ ꯈꯪꯅꯕ ꯅꯨꯄꯤꯅꯤ ꯀꯩꯅꯣ
ꯑꯣ ꯑꯗꯨ ꯑꯣꯏꯕ꯭ꯔꯥ
ꯎꯝ
ꯃꯥꯗꯤ ꯀꯩ ꯂꯝꯗꯒꯤꯅꯦ ꯍꯥꯏꯕ꯭ꯔꯥ
ꯃꯦ ꯃꯁꯥꯅ ꯈꯪꯂꯝꯃꯅꯤ ꯑꯗꯨꯗꯤ ꯍꯧꯖꯤꯛ ꯀꯣꯜ ꯇꯧꯕ ꯅꯨꯄꯤꯅꯦ
ꯈꯪꯉꯦ
ꯍꯧꯖꯤꯛ ꯀꯣꯜ ꯇꯧꯕ ꯅꯨꯄꯤꯁꯦ ꯑꯩ ꯃꯥꯒꯤ ꯃꯔꯝꯗ ꯄꯥꯛ ꯈꯪꯗꯦꯕꯀꯣ ꯍꯧꯖꯤ ꯍꯧꯖꯤꯛꯇꯅꯦꯕ ꯍꯧꯖꯤꯛ ꯍꯧꯖꯤꯛꯇ ꯑꯣꯏꯑꯦꯕ ꯋꯥꯔꯤ ꯁꯥꯟꯅꯩꯖꯤ
ꯑꯗꯣ ꯅꯨꯡꯁꯤꯅꯕ꯭ꯔꯣ ꯑꯗꯨꯗꯤ
ꯑꯗꯨꯗꯤ ꯅꯪꯅ ꯈꯪꯒꯗꯕꯅꯤ
ꯆꯠꯂꯍꯩ
ꯍꯧꯖꯤꯛ ꯀꯣꯟ ꯇꯧꯔꯒ ꯅꯪ ꯑꯣ ꯍꯪꯉꯤꯗꯨ ꯀꯩꯅꯣ
ꯍꯪꯒꯗꯕꯅꯤꯅꯦ ꯋꯥꯗꯤ ꯍꯪꯅꯤꯡꯉꯥꯏ ꯋꯥꯗꯣ ꯀꯩꯅꯣ ꯂꯩꯔꯝꯕꯅꯤꯅꯦ
ꯍꯪ ꯑ ꯍꯥꯡꯉꯦ ꯍꯥꯡꯉꯦꯁꯨ ꯅꯪ ꯅꯁꯥꯅ ꯈꯪꯉꯤꯅꯤ
ꯏꯁꯥꯅ ꯈꯪꯉꯁꯨ ꯑꯃꯨꯛ ꯈꯪꯅꯤꯡꯕꯒꯤ ꯅꯪꯅ ꯉꯥꯡꯊꯣꯛꯄꯗꯣ
ꯑꯗꯨ ꯅꯪꯅ ꯍꯥꯏꯗ꯭ꯔꯗꯤ ꯑꯩꯗꯤ ꯀꯃꯥꯏꯅ ꯈꯪꯗꯣꯏꯅꯣ
ꯅꯪꯁꯨ ꯍꯪꯁꯨ ꯍꯪꯗꯦꯅ ꯀꯃꯥꯏ ꯑꯩ ꯍꯥꯏꯗꯣꯏꯅꯣ ꯅꯠꯇ꯭ꯔꯣ
ꯑꯗꯨꯗꯤ ꯌꯥꯗꯦꯕꯣ
ꯁꯦꯁ ꯍꯣꯔꯦꯟꯗꯤ ꯀꯃꯥꯏꯅ ꯇꯧꯗꯣꯏꯅꯤ ꯁꯨꯝ ꯂꯩꯔꯒ ꯒꯦꯝ ꯁꯥꯟꯅꯕ꯭ꯔꯣ
ꯎꯝ ꯒꯦꯝ ꯁꯥꯟꯅꯩ
ꯎꯝ ꯑꯦꯜ ꯄꯥꯞꯖꯤ
ꯑꯣ ꯅꯪꯗꯤ ꯅꯪꯁꯨ ꯁꯥꯟꯅꯕ꯭ꯔꯣ
ꯁꯥꯟꯅꯗꯦꯗ ꯑꯩꯈꯣꯏꯗꯤ ꯍꯩ ꯄꯣꯟꯇꯦ ꯍꯩꯁꯨ ꯍꯩꯇꯅ ꯀꯃꯥꯏ ꯁꯥꯟꯅꯗꯣꯏꯅꯣ ꯁꯣꯂꯣꯛꯀꯟꯅꯥ
ꯑꯣ ꯑꯕꯦꯝꯃ ꯑꯗꯨ ꯌꯥꯗꯕꯅꯤꯀꯣ ꯑꯗꯨ ꯌꯥꯗꯕꯅꯤꯀꯣ
ꯀꯩ ꯍꯥꯢꯕ
ꯑꯗꯨ ꯌꯥꯗꯕꯅꯦ
ꯀꯩꯅꯣ ꯌꯥꯗꯕꯅꯦ ꯍꯥꯏꯕꯗꯣ
ꯍꯧꯖꯤꯛ ꯑꯦꯝꯑꯦꯜ ꯀꯩꯅꯣ ꯇꯧꯔ ꯂꯧꯔꯣ ꯑꯗꯨꯒ ꯍꯣꯔꯦꯟ ꯁꯥꯟꯅꯔꯁꯦ
ꯍꯩꯇꯦ ꯑꯩꯗꯤ
ꯑꯩꯅ ꯇꯝꯕꯤꯗꯣꯏꯅꯤ ꯑꯩꯅ ꯑꯩ ꯅꯨꯄꯤꯗꯨꯕꯨ ꯀꯅꯥ ꯇꯝꯕꯤꯗꯣꯏꯅꯣ ꯑꯩ ꯇꯝꯗ꯭ꯔꯗꯤ
ꯍꯩꯇ꯭ꯔꯒ ꯍꯣꯔꯦꯟ ꯑꯃꯨꯛ ꯕ꯭ꯂꯣꯛ ꯊꯝꯃꯗꯤ ꯀꯃꯥꯏꯅ ꯇꯧꯗꯣꯏꯕꯥ
ꯑꯦ ꯅꯪꯅ ꯒꯦꯝ ꯁꯥꯟꯅꯕ ꯍꯩꯇꯦ ꯍꯥꯏꯔ ꯀꯅꯥꯅꯣ ꯅꯪꯕꯨ ꯕ꯭ꯂꯣꯛ ꯊꯝꯗꯣꯏꯕ
ꯅꯪꯅ
ꯅꯪꯕꯨ ꯕ꯭ꯂꯣꯛ ꯊꯝꯃꯣꯅ ꯄꯩꯁꯥ ꯄꯤꯁꯨ ꯊꯝꯃꯣꯏꯕꯦꯝꯃ
ꯑꯁ ꯁꯦꯡꯕꯩꯔꯣ
ꯑꯁꯦꯡꯕꯅꯤ ꯀꯩꯅꯣ
ꯁꯥꯟꯅꯔꯒ ꯂꯣꯏꯔꯦꯅꯦ ꯑꯗꯨꯗꯤ ꯅꯠꯇ꯭ꯔꯣ
ꯑꯁꯦꯡꯕ ꯁꯥꯟꯅꯒꯗ꯭ꯔ ꯅꯪ
ꯁꯥꯟꯅꯗꯣꯏꯅꯦ ꯀꯩꯅꯣ
ꯎꯝ
ꯊꯥꯖꯗꯕ
ꯊꯥꯖꯔꯨꯅꯨ ꯑꯟꯅꯣꯟꯃꯤꯕꯨ ꯊꯥꯖꯔꯅꯨꯀꯣ
ꯅꯣꯏꯅꯤꯗꯤ ꯑꯟꯂꯣꯟꯁꯨ ꯇꯠꯇꯅ
ꯑꯟꯅꯣꯟꯅꯦꯅ ꯑꯩꯗꯤ ꯇꯝꯄꯥꯛꯇ ꯂꯥꯛꯇꯦ ꯅꯣꯏꯗꯤ ꯀꯩꯒꯤ ꯀꯩꯒꯤꯂꯥꯛꯇꯕꯅꯣ
ꯅꯝꯅꯤꯡꯅꯕ
ꯀꯩꯍꯥꯏꯕ
ꯂꯥꯛꯅꯤꯡꯗꯕ ꯆꯤꯡꯗ ꯂꯩꯅꯤꯡꯕ
ꯆꯤꯡꯗ ꯅꯣꯡꯁꯨ ꯇꯥꯒꯟꯕꯅꯦ ꯀꯔꯤꯒꯤ ꯂꯩꯅꯤꯡꯕ꯭ꯔꯥ ꯑꯗꯨꯗ
ꯃꯃꯥꯡ꯫ꯒꯤ ꯃꯅꯥꯛꯇ ꯂꯩꯅꯤꯡꯕ
ꯑꯣ ꯅꯆꯤꯟ ꯅꯅꯥꯎ ꯀꯌꯥ ꯑꯣꯏꯗꯣꯏꯕ
ꯇꯔꯨꯛ
ꯇꯔꯨꯛ
ꯎꯝ
ꯅꯪꯅ ꯀꯌꯥ ꯁꯨꯕꯗ ꯂꯩꯕ꯭ꯔꯥ
ꯑꯩꯅ ꯇꯣꯝꯕ
ꯑꯇꯣꯝꯕ ꯍꯥꯏꯗꯤ ꯐꯥꯔꯁ ꯍꯥꯏꯔꯣ
ꯅꯠꯇꯦ
ꯀ꯭ꯂꯥꯁ
ꯎꯝ ꯈ꯭ꯋꯥꯏꯗꯒꯤ ꯑꯇꯣꯝꯕ
ꯑꯣ ꯍꯣꯏꯗꯒꯤ ꯑꯍꯟ ꯍꯥꯏꯗꯣꯏꯔꯣ ꯐꯥꯔꯁꯇꯗꯤ
ꯀꯔꯤꯒꯤꯅꯣꯍꯦ ꯅꯪ ꯁꯤꯁꯨ
ꯀꯩꯅꯣ ꯍꯪꯅꯤꯡꯕꯒꯤ ꯍꯪꯕꯅꯤ
ꯈ꯭ꯋꯥꯏꯗꯒꯤ ꯂꯥꯁ ꯑꯣꯏꯕ
ꯑꯣ ꯑꯣ ꯇꯥꯕ꯭ꯔꯣ ꯁꯥꯕꯗꯣ ꯅꯣꯏꯔꯣꯝꯗꯗꯤ ꯁꯥꯗ꯭ꯔꯣ
ꯑꯩ ꯁꯥꯥꯕꯅ ꯂꯣꯏꯔꯦ ꯂꯩꯕꯁꯨ ꯉꯝꯗ꯭ꯔꯦ ꯐꯦꯟꯁꯨ ꯑꯗꯨꯝ ꯊꯥꯔꯦꯕꯀꯣ ꯊꯥꯔꯁꯨ ꯏꯪꯕ ꯍꯥꯏꯕꯗꯨ ꯂꯩꯇ꯭ꯔꯦ ꯅꯣꯡꯃꯗ ꯏꯔꯨꯕꯁꯨ ꯑꯅꯤꯔꯛ ꯑꯍꯨꯝꯂꯛ ꯑꯍꯨꯝ ꯃꯔꯤ ꯇꯧꯔꯦ ꯀꯌꯥꯁꯃꯤ
ꯎꯝ
ꯎ